ꯍꯜꯂꯣ
ꯍꯜꯂꯣ ꯚꯥꯏ ꯀꯩꯗꯧꯔꯤꯅꯣ
ꯑꯁ ꯆꯨꯝꯅ ꯁꯨꯝ ꯂꯩꯌꯦꯗ ꯇꯨꯝꯔꯒ
ꯅꯨꯡꯉꯥꯏꯔꯕꯣ ꯑꯩꯈꯣꯏꯆꯨ ꯌꯨꯝꯗ ꯂꯩꯌꯦ ꯅꯣꯏꯗꯤ
ꯑꯁ ꯑꯈꯣꯢꯁꯨꯅꯦ ꯇꯨꯝꯔꯒ ꯑꯗꯨꯝ ꯂꯩꯌꯦ ꯅꯨꯡꯁꯥ ꯆꯥꯔꯦ ꯍꯣꯢ
ꯅꯨꯡꯁꯥ ꯆꯥꯕ꯭ꯔ ꯑꯣ ꯁꯥꯕ꯭ꯔꯣ ꯅꯣꯏꯗ
ꯍꯣꯏ ꯌꯥꯝ ꯌꯥꯝꯅ ꯁꯥꯕꯅꯤ ꯇꯤꯟ ꯇꯤꯟꯗ ꯂꯩꯕꯅꯤꯅ
ꯃꯥꯅꯦ ꯑꯩꯈꯣꯏꯗꯗꯤ ꯏꯪꯉꯦ ꯏꯪꯕꯅ ꯌꯥꯗ꯭ꯔꯦꯅꯦ
ꯑꯣ ꯅꯣꯏꯗꯤ ꯁꯤꯂꯣꯡ ꯁꯤꯂꯣꯡ ꯁꯤꯂꯣꯡꯒꯨꯝꯕꯅꯤꯅ
ꯃꯥꯅꯦ ꯋꯦꯠ ꯑꯗꯨꯔꯗꯤ ꯌꯥꯝ ꯐꯩꯌꯦ ꯅꯣꯏꯗꯤ ꯀꯔꯤꯃꯠ ꯊꯦꯜ ꯆꯥꯔꯒ ꯍꯤꯡꯉꯒ ꯂꯩꯕ꯭ꯔꯣ
ꯑꯥꯁ ꯉꯁꯤꯁꯦ ꯏꯔꯣꯟꯕ ꯆꯥꯌꯦ ꯚꯥꯏ
ꯍꯥꯎꯕꯅꯤꯅꯦ ꯁꯥꯒꯨꯝꯕꯗꯤ ꯆꯥꯗ꯭ꯔꯣ
ꯁꯥ ꯆꯥꯕ ꯑꯁ ꯍꯧꯖꯤꯛꯀꯥꯟꯁꯦ ꯁꯥꯁꯨ ꯆꯥꯕ ꯐꯪꯗ꯭ꯔꯦ
ꯁꯥꯁꯨ ꯆꯥꯕ ꯉꯝꯗ꯭ꯔꯦꯅꯦ ꯑꯩꯈꯣꯏꯁꯦ
ꯍꯣꯏ ꯐꯨꯠꯕꯣꯜ ꯐꯨꯠꯕꯣꯜ ꯌꯦꯡꯉꯒ ꯂꯩꯕꯗꯨ ꯑꯗꯨ ꯈꯛꯇꯅꯤ ꯉꯁꯤꯒꯤ ꯉꯁꯤꯒꯤ ꯐꯨꯠꯕꯣꯜ ꯉꯁꯤꯒꯤ ꯃꯦꯠꯁꯇꯤ ꯐꯖꯒꯅꯤ ꯍꯦ
ꯀꯅꯥ ꯀꯅꯥ ꯂꯩꯒꯦ ꯑꯗꯣ ꯉꯁꯤꯒꯤ ꯃꯦꯠꯁꯁꯦ
ꯑꯥꯔꯖꯦꯟ ꯑꯥꯔꯖꯦꯟꯇꯤꯅꯥꯒ ꯀ꯭ꯔꯤꯅꯣꯅꯦ ꯑꯃꯥꯗꯣ ꯀꯥꯎꯈ꯭ꯔꯦꯅꯦ ꯑꯥꯁꯇ꯭ꯔꯤꯌꯥ ꯑꯥꯁꯇ꯭ꯔꯤꯌꯥꯒ ꯑꯥꯔꯖꯦꯟꯇꯤꯅꯥ ꯇꯦꯟ ꯊꯥꯔꯇꯤ ꯄꯤꯑꯦꯝꯗ ꯂꯩꯌꯦꯅꯦ
ꯑꯣ ꯐꯖꯩꯅꯦꯍꯦ ꯑꯗꯨꯗꯤ ꯅꯣꯏꯗꯤ ꯐꯣꯟꯗ ꯌꯦꯡꯕ꯭ꯔꯥ ꯀꯩꯗ ꯌꯦꯡꯕ꯭ꯔꯣ
ꯐꯣꯟꯗ ꯌꯦꯡꯕꯅꯦ ꯎꯄꯥꯏ ꯂꯩꯇꯦ ꯇꯤꯚꯤ ꯂꯩꯇꯕꯅꯤꯅ
ꯑꯣ ꯑꯈꯣꯏꯁꯨ ꯑꯩꯈꯣꯏꯗꯤ ꯇꯤꯚꯤ ꯌꯦꯡꯒꯅꯤ ꯑꯗꯨ ꯂꯥꯏꯠꯁꯦ ꯔꯤꯒꯨꯂꯔ ꯇꯧꯗꯕꯅꯤꯅꯀꯣ
ꯑꯣ ꯑꯣ ꯑꯣ
ꯅꯨꯡꯇꯤ ꯅꯨꯡ ꯅꯣꯡ ꯆꯨꯕꯅꯤꯅ ꯌꯦꯡꯕ ꯃꯇꯝꯁꯦ ꯂꯥꯏꯠ ꯂꯥꯛꯇ꯭ꯔꯗꯤ ꯈ꯭ꯔ ꯐ꯭ꯔꯛ ꯇꯥꯏꯌꯦꯅꯦ
ꯍꯣꯢ ꯑꯁ ꯖꯦꯅꯦꯔꯦꯇꯔꯗꯨ
ꯍꯣꯏ
ꯄꯥꯏꯁꯤꯣꯅꯦ
ꯑꯩꯈꯣꯏꯒꯤ ꯖꯦꯅꯦꯔꯦꯇꯔꯁꯦ ꯆꯥꯎꯃꯟꯕꯒꯤ ꯃꯈꯣꯟꯁꯦ ꯌꯥꯝ ꯀꯟꯈ꯭ꯔꯕ
ꯎꯝ ꯎꯝ
ꯑꯗꯨꯒꯤ ꯍꯣꯏ ꯑꯆꯕꯅꯤꯅꯦ ꯑꯗꯨ ꯌꯥꯝ ꯆꯥꯎꯔꯕ ꯃꯈꯣꯟ ꯊꯣꯛ ꯐꯠꯇꯕ ꯆꯔꯆ ꯀꯨꯝꯕ ꯑꯥꯔꯠ ꯁꯤꯖꯤꯟꯅꯕꯒꯤ ꯑꯃ ꯂꯩ ꯑꯅ
ꯑꯥ
ꯁꯅ ꯅꯠꯇꯕ ꯑꯗꯨ ꯌꯥꯝ ꯐꯔꯛ ꯇꯥꯔꯤꯅꯦ ꯑꯩꯈꯣꯏꯒꯤꯁꯦ ꯃ ꯈꯣꯟ ꯀꯟꯕ ꯆꯞ ꯆꯥꯈ꯭ꯔꯕ
ꯑꯗꯨꯗꯤ ꯅꯦꯠꯋꯔꯇꯤ ꯐꯕ꯭ꯔꯣ
ꯅꯦꯋꯥꯛꯇꯤ ꯃꯔꯥ ꯃꯔꯥꯛ ꯌꯥꯏ ꯑꯗꯨ ꯃꯨꯠꯈ꯭ꯔꯗꯤ ꯄꯨꯜꯂꯞ ꯃꯥꯡꯈ꯭ꯔꯕ
ꯑꯣ ꯑꯣ ꯅꯦꯠꯋꯔꯛ ꯐꯔꯗꯤ ꯌꯦꯡꯕ ꯅꯨꯡꯉꯥꯏꯌꯦꯅ ꯑꯩꯈꯣꯏꯗꯤ ꯅꯦꯠꯋꯔꯛ ꯌꯥꯕꯅꯤꯅ
ꯑꯗ ꯅꯦꯉꯣꯟ ꯅꯨꯡꯉꯥꯏꯗ꯭ꯔꯣ
ꯅꯨꯡꯉꯥꯏꯗ ꯋꯥꯏꯐꯥꯏ ꯂꯩꯕꯅꯤꯅ ꯃꯐꯥꯏꯗ ꯌꯦꯅꯗꯤ ꯈꯔ ꯅꯨꯡꯉꯥꯏꯌꯦꯅ
ꯍꯜꯂꯛ ꯅꯝꯕꯔ ꯇꯧꯒꯗꯧꯔꯦ ꯑꯩꯁꯨ
ꯍꯣꯏ ꯍꯂꯈ꯭ꯔꯣ ꯍꯜꯂꯈ꯭ꯔꯣ
ꯁꯤꯗ ꯂꯩꯃꯤ ꯂꯩꯃꯟꯕꯒꯤ ꯉꯝ ꯇꯦ
ꯑꯦ ꯑꯗꯨꯗ ꯂꯩꯔꯒ ꯐꯖꯅ ꯀꯔꯤ ꯀꯔꯤꯅꯣ ꯏꯃꯥꯅ ꯊꯣꯝꯕꯤꯕ ꯆꯥꯛ ꯌꯦꯟꯁꯥꯡ ꯐꯖꯅ ꯆꯥꯔꯒ ꯍꯛꯆꯥꯡ ꯈꯔ ꯐꯥꯔꯒ ꯂꯥ
ꯐꯥꯒꯦꯔꯅ ꯁꯤꯗ ꯂꯩꯕ ꯑꯗꯨ ꯑꯁ ꯅꯨꯃꯤꯠ ꯅꯨꯃꯤꯠꯀꯤ ꯌꯥꯗ꯭ꯔꯦꯅꯦ ꯁꯣꯛꯄꯅ ꯉꯝꯒꯗꯧ ꯃꯥꯟꯗ꯭ꯔꯦ
ꯏꯕ꯭ꯔꯅꯦ ꯑꯗꯨꯗꯨꯗꯥ
ꯑꯁꯤꯗ ꯍꯦꯟꯅꯅ ꯆꯠ ꯀꯤꯈ꯭ꯔꯦ ꯚꯥꯏ ꯃꯁꯥ ꯈꯔ ꯅꯣꯏꯔꯒ ꯃꯁꯥ ꯐꯥꯒꯦꯔꯥꯅ ꯈꯟꯕ
ꯑꯁ ꯑꯩꯈꯣꯏꯗꯤ ꯑꯩꯈꯣꯏꯗꯤ ꯑꯁ ꯅꯨꯡꯇꯤ ꯑꯗꯨꯝ ꯇꯧꯔꯒ ꯂꯩꯗ ꯃꯣꯏꯁꯨ ꯔꯦꯉꯝ ꯔꯦꯉꯝꯁꯨ ꯂꯩꯉꯝꯁꯨ ꯃꯥꯒꯤ ꯅꯨꯄꯤ ꯂꯩ ꯂꯌꯦꯃꯒ
ꯑꯁ ꯑꯃꯨ ꯑ ꯑꯃꯨ ꯍꯜꯂꯀ ꯀ꯭ꯔꯕ
ꯐꯂꯥꯛ꯭ꯔꯦ ꯄꯆꯣ ꯑꯗꯣ ꯀꯩ ꯀꯩꯗ ꯆꯠꯈꯤꯕ꯭ꯔꯥ ꯈꯪꯗꯦ ꯃꯣꯏꯁꯦ ꯔꯣꯃꯦꯟꯇꯤꯛ ꯌꯥꯝ ꯇꯧꯔꯤꯅꯦ ꯍꯧꯖꯤꯛꯀꯥꯟꯁꯦ
ꯅꯨꯡꯉꯥꯏꯔꯦ ꯄꯥꯈꯪ ꯅꯨꯄꯤ ꯑꯣꯏꯕꯅꯤꯅ ꯑꯗꯨ ꯃꯥꯁꯨ ꯊꯕꯛ ꯇꯣꯛꯈ꯭ꯔꯦ ꯍꯥꯏꯕ꯭ꯔꯣ
ꯊꯕꯥꯛ ꯆꯠꯇꯕ ꯅꯨꯄꯤꯗꯨꯔꯣ
ꯍꯣꯏ
ꯈꯪꯗꯦ ꯑꯃꯨꯛꯀ ꯆꯠꯀꯅꯤꯍꯦ
ꯑꯣ
ꯑꯗꯣ ꯀꯔꯤ ꯅꯨꯃꯤꯠꯇ ꯑꯃꯨꯛꯀ ꯆꯠꯀꯅꯤ ꯍꯥꯏꯕꯗꯤ ꯈꯪꯗꯦ ꯑꯗꯣ ꯆꯠꯇꯦ ꯆꯠꯀꯗꯕ ꯃꯥꯜꯂꯦ ꯑꯃꯨꯛꯀ
ꯑꯣ ꯍꯣ ꯑꯗꯨꯒꯤꯅꯦꯅꯦꯃ ꯕꯅꯤꯅ ꯍꯦꯟꯅ ꯅꯨꯡꯉꯥꯏꯅ ꯂꯩꯔꯤꯁꯦ
ꯍꯣꯏ ꯑꯃꯨꯛ ꯐ ꯆꯈ꯭ꯔꯗꯤ ꯐꯣꯟꯣꯟꯗ ꯑꯃꯨꯀ ꯏꯁꯇꯔꯤꯛ ꯏꯁꯇ꯭ꯔꯤꯛ ꯀꯧꯕ ꯍꯧꯥꯎꯔꯅꯤ ꯑꯃꯨꯀ ꯃꯥꯁꯨ ꯍꯣꯏ ꯃꯣꯏ ꯅꯨꯄꯤꯒ ꯑꯗꯨꯝ ꯀꯣꯟꯅꯒ ꯂꯩꯔꯤꯅꯦ ꯑꯩꯈꯣꯏ ꯂꯩꯇ꯭ꯔꯤꯅꯦ ꯃꯔꯛ ꯃꯔꯛꯇꯗꯤ ꯒꯦꯝ ꯁꯟꯅꯅꯕ ꯂꯥꯛꯑꯦ ꯒꯦꯝꯒꯨꯝꯕ ꯀꯅꯣꯁ ꯅꯃ
ꯑꯗꯨ ꯋꯥꯏ ꯐꯥꯏ ꯔꯤꯆꯥꯔꯖꯗꯤ ꯅꯣꯏꯅ ꯑꯗꯨꯝ ꯇꯧꯕ꯭ꯔꯣ
ꯍꯣꯏ ꯃꯤ ꯇꯔꯦꯠ ꯇꯔꯦꯠꯅ ꯇꯧꯋꯦ ꯍꯧꯖꯤꯛꯀꯥꯟ ꯉꯔꯥꯡꯅ ꯑꯃꯨꯛꯀ ꯇꯧꯕꯅꯦ ꯂꯣꯏꯈ꯭ꯔꯕꯒꯤ
ꯑꯣ
ꯔꯨꯄꯤꯁ ꯁꯤꯛꯁ ꯍꯟꯗ꯭ꯔꯦꯠꯀꯤꯗꯣ ꯑꯗꯨꯝ ꯄꯥꯏꯕ ꯌꯥꯏꯅ
ꯃꯤꯁꯣꯏ ꯌꯥꯝ ꯂꯩꯔꯤꯕ꯭ꯔꯣ ꯃꯤ ꯀꯌꯥ ꯂꯩꯔꯤꯕ꯭ꯔꯣ
ꯃꯤ ꯔꯦꯡꯒꯏꯂꯦ ꯄꯥꯎꯅꯦ ꯃ ꯀꯕꯤ ꯐꯦꯃꯤꯂꯤꯗꯨꯣ ꯑꯗꯨꯒ ꯔꯤꯡ ꯎꯨꯏ ꯔꯤꯟꯃꯤ ꯑꯗꯨꯒ ꯑꯅꯥꯎꯕ ꯂꯥꯛꯄꯗꯨꯣ
ꯍꯣꯏ ꯍꯣꯏ
ꯑꯗꯨꯒ ꯂꯣꯡꯉꯕ ꯑꯗꯨꯒ ꯕꯌꯨ
ꯑ
ꯑꯗꯨꯒ ꯑꯥꯏ ꯑꯗꯨꯒ ꯔꯥꯏꯉꯝ ꯃꯤ ꯌꯥꯝ ꯂꯥꯛꯑꯦꯗ ꯍꯧꯖꯤꯛꯀꯥꯟꯗꯤ ꯑꯗꯨꯒ ꯑꯇꯣꯞꯄ ꯃꯤ ꯑꯃꯁꯨ ꯂꯥꯎꯔꯒ ꯂꯩꯔꯦ ꯃꯈꯥꯗ
ꯀꯅꯥꯔꯣ ꯅꯨꯄꯤꯔꯣ ꯂꯩꯁꯕꯤꯔꯣ
ꯂꯩꯩꯁꯥꯕꯤ ꯅꯠꯇꯦ ꯄꯥꯈꯪꯅꯦ ꯌꯥꯝ ꯆꯥꯎꯕꯅ ꯑꯩꯈꯣꯏ ꯔꯣꯡꯃꯥꯏ ꯔꯥ ꯈꯪꯗꯦ ꯑꯩꯈꯣꯏ ꯇ꯭ꯔꯥꯞ ꯇ꯭ꯔꯥꯏꯞ ꯇ꯭ꯔꯥꯏꯞ ꯇꯤ ꯑꯣꯏꯔꯝꯅꯤꯗ
ꯑꯣ ꯋꯥꯔꯤ ꯁꯥꯗ꯭ꯔꯤꯕꯣ ꯅꯣꯏ
ꯁꯥꯗꯦꯗ ꯃꯔꯛ ꯃꯔꯛꯇ ꯎꯋꯦ ꯍꯥꯏꯕꯅꯦ ꯃꯔꯛ ꯃꯔꯛꯇꯥꯛ ꯀꯦ ꯎꯅꯥꯏꯕ ꯃꯈꯥ ꯗꯥꯔꯥ ꯑꯣꯅꯔꯒꯤ ꯃꯆꯥꯅꯨꯄꯤꯗꯣ ꯂꯥꯏꯔꯤꯛ ꯄꯥꯔꯒ ꯇꯨꯝ ꯂꯩꯗ
ꯑꯣꯑꯣ ꯃꯣꯏꯒꯤ ꯖꯝꯁꯦ ꯄꯣꯁ ꯐꯣꯟ ꯑꯃꯣꯛ ꯇꯧꯕꯒꯤꯅꯤꯀꯣ
ꯑꯣ ꯑꯗꯨꯃꯥꯏ ꯃꯥꯜꯂꯦ ꯑꯗꯨ ꯑꯗꯨꯒꯤ ꯑꯝꯍꯝ
ꯃꯩꯁꯤꯡꯁꯤ
ꯑ ꯀꯩ ꯅꯨꯃꯤꯠꯇ ꯑꯃꯨꯛꯀ ꯈꯥꯗ ꯏꯅꯅꯦ
ꯑꯁ ꯑꯗꯨꯕꯨꯗꯤ ꯇꯥꯔꯤꯛꯄꯨꯗꯤ ꯑꯦꯛꯖꯦꯛ ꯈꯪꯗ꯭ꯔꯦ ꯑꯩꯁꯦ
ꯎꯝ ꯂꯩꯛ ꯀꯥꯟꯅ ꯄꯥꯎꯑꯣ ꯑꯣꯐꯤꯁꯥꯔ ꯑꯣꯐꯤꯁꯥꯔ ꯑꯣꯏꯅꯤꯡꯉꯦ ꯑꯗꯣ ꯀꯅꯥ ꯀꯅꯥꯒ ꯇꯤꯟꯅꯔꯒ ꯂꯩꯕ꯭ꯔꯣ
ꯑꯁ ꯑꯩꯈꯣꯏ ꯑꯩꯈꯣꯏ ꯃꯔꯨꯞꯁꯤꯡ ꯑꯁꯤ ꯑꯁꯤꯗ ꯃꯤ ꯈꯔ ꯂꯩꯌꯦ ꯑꯗꯨ ꯃꯄꯥꯟ ꯄꯥꯛꯊꯣꯛꯇꯕꯅꯤꯗ ꯑꯩ ꯁꯤ ꯅꯍꯥꯟ ꯚꯤ ꯗꯤ ꯑꯦꯁ ꯂꯩꯕꯅꯤꯅ ꯕꯤ ꯗꯤ ꯑꯦꯁꯇ ꯍꯞꯇꯥ ꯑꯃ ꯍꯦꯜꯂꯒ ꯂꯩꯈ꯭ꯔꯕ ꯍꯣꯏ ꯂꯣꯏꯔꯦ ꯉꯔꯥꯡ
ꯑꯝ ꯎꯝ ꯅꯨꯡꯉꯥꯏꯕ꯭ꯔꯣ ꯕꯤ ꯄꯤ ꯑꯦꯁꯗꯤ
ꯑꯁ ꯈꯪꯗ꯭ꯔꯦꯗ ꯍꯣꯏ ꯑꯗꯨꯅ ꯍꯦꯟꯅ ꯅꯨꯡꯉꯥꯏꯈ꯭ꯔꯦ ꯌꯨꯝꯗ ꯕꯣꯔꯤꯡ ꯆꯨꯑꯦ ꯕꯤ ꯗꯤ ꯑꯦꯁ ꯆꯠꯄꯅ ꯃꯔꯨꯞꯁꯤꯡꯒ ꯄꯨꯜꯂꯒ ꯃꯤ ꯌꯥꯝ ꯃꯁꯛ ꯑꯅꯧ ꯑꯅꯧ ꯎꯔꯒ ꯅꯨꯡꯉꯥꯏꯕꯅꯦ ꯑꯗꯨꯅ ꯍꯟꯗꯁꯤꯗꯤ ꯕꯣꯜ ꯌꯦꯡꯅꯤꯡꯉꯥꯏꯈꯛ ꯉꯥꯏꯕ ꯇꯥꯕ
ꯍꯣꯏ ꯎꯄꯥꯏ ꯂꯩꯇ ꯕꯣꯒꯤ ꯃꯇꯅꯦꯅ
ꯍꯣꯏ ꯊꯕꯛ ꯁꯨꯒꯦ ꯍꯥꯏꯔꯁꯨ
ꯎꯝ ꯅꯣꯡ ꯇꯥꯅꯤꯅ ꯑꯩꯈꯣꯏ ꯑꯩꯈꯣꯏꯅ ꯣꯡꯁꯥꯛ ꯀꯟꯕ ꯅꯣꯏꯗꯅ ꯅꯣꯡ ꯇꯥꯕ
ꯑꯁ ꯅꯣꯏꯗꯣ ꯅꯨꯡꯁꯥ ꯑꯃꯨꯛ ꯀꯜꯂꯤꯕ꯭ꯔꯣ
ꯍꯣꯏ ꯌꯥꯝ ꯁꯥꯏ ꯍꯧꯖꯤꯛꯁꯨ ꯌꯥꯝ ꯁꯥꯕꯒꯤ ꯑꯁ ꯐꯦꯟ ꯐꯨꯜꯗ ꯊꯝ꯭ꯔꯒ ꯂꯩ ꯃꯤꯅ
ꯑꯁ ꯂꯣꯏꯔꯦꯍꯦ ꯑꯗꯨꯗꯤ
ꯍꯣꯏ ꯄꯥꯏ ꯂꯩꯇꯅꯦ
ꯑꯁꯤꯗꯗꯤ ꯐꯤꯁ ꯁꯨꯔꯗꯤ ꯀꯟꯗ ꯑꯗꯨꯒꯤ ꯐꯤ ꯄꯪꯁꯨ ꯁꯨꯕ ꯌꯥꯗ꯭ꯔꯦ ꯂꯩꯌꯨ
ꯍꯦ ꯇꯔ ꯄꯁꯠ ꯀ ꯇꯣꯏꯅ
ꯑꯁ ꯉꯁꯤ ꯀꯩꯁꯨ ꯆꯠꯇꯦ ꯑꯗꯨꯝ ꯎꯝ ꯌꯨꯝꯗ ꯂꯩꯔꯦ ꯑꯗꯨꯒ ꯕꯣ ꯌꯦꯡꯉꯥꯏꯈꯛ ꯉꯥꯏꯔꯒ ꯂꯩꯔꯦ
ꯑ ꯎ
ꯁꯅꯥꯕ ꯉꯥꯏꯕ ꯇꯥꯕ
ꯍꯣꯏ ꯌꯦꯡꯃꯤꯟꯅꯔꯁꯦ ꯀꯅꯥꯕꯨ ꯁꯞꯄꯣꯔꯠ ꯇꯧꯒꯅꯤ
ꯑꯁ ꯑꯩꯗꯤ ꯈꯪꯗ꯭ꯔꯦꯗ
ꯑ ꯕꯕꯥꯗ꯭ꯔ ꯐꯖꯥꯏ ꯍꯦ
ꯍꯣꯏ ꯑꯩꯗꯤ ꯖꯄꯥꯟꯒꯤ ꯆꯠꯂꯒꯦ ꯍꯟꯗꯛ ꯆꯍꯤꯗꯤ
ꯑꯩꯅ ꯑꯥꯔꯖꯦꯟꯇꯤꯅꯥꯒ ꯕ꯭ꯔꯥꯖꯤꯜ ꯖꯄꯥꯟ ꯀꯣꯔꯤꯌꯥꯟ
ꯍꯣꯏ ꯍꯣꯏ ꯖꯄꯥꯟꯁꯨ ꯐ ꯖꯄꯥꯟꯁꯨ ꯐꯖ ꯀꯧꯕ
ꯐꯖꯩꯍꯦ ꯑꯁ ꯃꯣꯏꯁꯦ ꯏꯁꯇꯥꯔ ꯂꯩꯗꯦ ꯑꯗꯨ ꯑꯣꯏꯔꯁꯨ ꯁꯕꯨꯗꯤ ꯌꯥꯝ ꯀꯥꯜꯂꯤꯅꯦ ꯁꯥꯄꯣꯔꯇꯦꯝ ꯇꯧꯏꯕ
ꯁꯨ ꯑꯗꯨꯝ ꯌꯥꯒꯅꯤ
ꯌꯥꯅꯤ ꯖꯔꯃꯅꯤꯁꯨ ꯌꯥꯅꯤꯍꯦ
ꯍꯣꯏ ꯔꯃꯅꯤ ꯐ꯭ꯔꯤ ꯌꯥꯏ
ꯑ ꯐꯣꯇꯣꯒ꯭ꯔꯥꯐꯤ ꯈꯪꯗ꯭ꯔꯦ
ꯍ ꯍꯣꯏ ꯄꯣꯠ ꯒꯁꯨꯀꯣ ꯔꯣꯅꯦꯜꯗꯣ ꯆꯪꯗ꯭ꯔꯗꯤ ꯐꯖꯒꯗꯧꯕꯅꯤꯅꯦ
ꯎꯝ ꯔꯣꯅꯥꯜꯗꯣꯗꯨ ꯑ ꯄꯣꯔꯇꯨꯒꯜꯒꯤ ꯃꯦꯠꯆ ꯗꯤ ꯌꯦꯡꯗ꯭ꯔꯦ
ꯑꯣ ꯃꯣꯏ ꯏꯁꯀꯣꯠꯁꯨ ꯌꯥꯝ ꯐꯥꯏꯌꯦꯕ ꯑꯗꯨ ꯔꯣ ꯔꯣꯅꯥꯜꯗꯣꯗꯨꯅ ꯔꯣꯅꯥꯜꯗꯣꯅ ꯑꯣꯏꯗꯕꯀꯣ
ꯅ ꯈꯔꯕꯨꯄꯥꯏ ꯂꯩꯇꯅ
ꯑꯩ ꯏꯗꯔꯦ ꯃꯥꯁꯦ ꯎꯝꯅꯤꯡꯉꯦ ꯃꯥꯥꯟꯗ꯭ꯔꯦ ꯃꯥꯁꯦ
ꯎꯝ ꯉꯝꯅꯤꯉꯥꯏ ꯃꯥꯟ꯭ꯗꯔꯦꯗ ꯄꯣꯔꯇꯨꯒꯜꯗꯤ ꯀꯥꯔꯣꯏꯗ
ꯆꯥꯛꯕꯨꯗꯤ ꯊꯣꯡꯕ ꯍꯧꯔꯤꯕꯣ
ꯆꯥꯛ ꯊꯣꯡꯑꯦ ꯊꯣꯡꯉꯒ ꯆꯥꯔꯒ ꯂꯣꯏꯔꯒ ꯑꯗꯨꯝ ꯐꯦꯁꯕꯨꯛ ꯐꯕꯨꯛꯀꯨꯝꯕ ꯀꯔꯤꯒꯤ ꯏꯁꯀꯣꯔꯜ ꯇꯧꯔꯒ ꯚꯤꯗꯤꯑꯣꯒꯨꯝꯕ ꯑꯗꯨꯝ ꯌꯦꯡꯒ ꯂꯩꯌꯦ
ꯑꯣ ꯍꯣꯔꯦꯟ ꯆꯥꯛ ꯂꯥꯝꯃꯣꯏꯗ꯭ꯔꯣ ꯉꯥꯟꯃꯟ ꯑꯗꯨꯔ ꯒꯟ ꯑꯣꯏꯒ
ꯍꯣꯏ ꯑꯁ ꯑꯃꯛꯀ ꯊꯣꯡ ꯂꯥꯛꯑꯃꯅꯤ ꯑꯃꯀ ꯊꯣꯡꯕ ꯇꯥꯔꯦꯅꯦ
ꯑꯣ ꯍꯣ ꯍꯣ ꯑꯗꯨꯗꯤ ꯍꯣꯔꯦꯟꯅ ꯀꯣꯟꯅ ꯐꯣꯟꯅꯔꯁꯤꯀꯣ
ꯗꯨꯃꯥꯏ ꯇꯧꯔꯁꯦ ꯑꯗꯨꯗꯤ ꯀꯣ ꯅꯨꯡꯥꯏ ꯂꯩꯌꯣ ꯀꯣ
ꯍꯣꯏ ꯍꯣꯏ ꯅꯣꯏꯁꯨ ꯍꯣꯏ ꯍꯣꯏ ꯅꯨꯡꯉꯥꯏꯅ ꯂꯩꯑꯣ ꯅꯣꯏꯁꯨ
ꯍꯣꯏ ꯐꯣꯏ ꯐꯔꯦ ꯐꯔꯦ ꯑꯗꯨꯗꯤꯀꯣ ꯎꯝ
ꯃ ꯀꯥ
ꯑꯗꯨꯗ